ꯂ ꯍꯜꯂꯣ
ꯑꯣ ꯇꯥꯔꯦ ꯇꯥꯔꯕꯣ ꯍꯥꯏꯌꯣ ꯇꯥꯔꯦ
ꯒꯥꯔꯤ ꯃꯈ ꯀꯟ ꯇꯥꯕ꯭ꯔꯥ
ꯍꯧꯖꯤꯛ ꯀꯟꯅ ꯎ ꯀꯩꯅꯣ ꯇꯧꯔꯤꯕ ꯂꯥꯏꯔꯕꯒꯤꯗꯣ ꯅꯩꯗ꯭ꯔꯣ ꯌꯥꯝꯅ
ꯑꯥꯎ ꯏ ꯌꯦ ꯑꯗꯨꯗꯣ
ꯊꯥꯖꯕ ꯑꯝꯇ ꯌꯥꯗ꯭ꯔꯦꯀꯣ ꯃꯤꯁꯦ
ꯑꯥꯎ ꯑꯗꯨꯗꯨꯅ ꯀꯩꯅꯣꯅꯤ ꯀꯃꯥꯏ ꯍꯥꯏꯅꯤ ꯑꯦꯛꯖꯥꯝꯄꯜ ꯅ ꯇꯖꯅ
ꯑꯗꯨꯅ ꯃꯥꯅꯦ
ꯉꯛꯇ ꯉꯛꯏꯍꯦ ꯃꯥꯅ ꯅꯨꯡꯁꯤꯕ ꯁꯥꯔꯤꯗꯨꯒ ꯅꯨꯄꯤꯗꯣ
ꯑꯗ ꯃꯤ ꯐꯖꯅ ꯁꯨꯝꯍꯠꯂꯝꯗ꯭ꯔꯣ ꯑꯩꯈꯣꯏꯕꯨ ꯍꯥꯏꯗꯤ ꯃꯥꯜꯍꯟꯕꯗꯣ
ꯍꯣꯏ ꯍꯣꯏ ꯃꯥꯏ ꯅꯨꯄꯤꯗꯨꯁꯨ ꯊꯥꯖꯔꯝꯃꯣꯏ ꯇꯧꯔꯛꯏꯗꯣ
ꯎꯝ ꯑꯗꯣ ꯅꯨꯄꯥꯗꯨꯒꯤ ꯏꯃꯨꯡꯗꯣ
ꯑꯥ
ꯑꯗꯨꯁꯨ ꯑꯗꯨꯝ ꯃꯣꯏ ꯑꯇꯣꯞꯄ ꯃꯈꯩꯗꯁꯨ ꯀꯩꯅꯣ ꯃꯤꯊꯧꯧ ꯇꯧꯔꯤꯗꯀꯣ ꯍꯥꯟꯅꯗꯁꯨ
ꯍꯌꯦꯡ ꯃꯣꯏ ꯚꯤꯗꯤꯑꯣꯗꯤ ꯄꯥꯛꯅꯗꯤ ꯌꯦꯡꯗꯦ ꯑꯃꯨꯃꯨꯛꯇꯤ ꯌꯦꯡꯉꯦꯕꯀꯣ ꯑꯗꯨꯑꯣꯏꯁꯨ ꯌꯥꯝꯅꯗꯤ ꯌꯦꯡꯉꯦ ꯀꯃꯥꯏꯅ ꯇꯧꯒꯦ ꯃꯣꯏ ꯏꯕꯨꯡꯗꯣ
ꯇꯣꯉꯥꯟꯅ ꯂꯩꯗꯅ ꯇꯁꯨ ꯍꯥꯏꯗꯤ ꯃꯅꯤ ꯃꯣꯏ ꯇꯨ ꯀ ꯀ ꯀ ꯎꯝ ꯃꯥꯒꯤ ꯅꯨꯄꯤꯗꯨꯕꯨ ꯀꯌꯥ ꯀꯩꯅꯣ ꯇꯧꯗꯕꯩ ꯃꯑꯣꯡ ꯇꯧꯋꯦꯕ
ꯑꯥ ꯑꯥ ꯑꯗꯨꯕꯨ ꯌꯦꯡꯉꯣꯅꯦ ꯃꯣꯏ ꯍꯟꯗꯛ ꯚꯤꯗꯤꯑꯣ ꯊꯒꯠꯄꯗꯤ ꯂꯦꯞꯇꯤ ꯂꯦꯞꯄꯦꯀꯣ
ꯂꯦꯞ ꯃꯔꯝ ꯂꯩꯕꯩꯅꯦ ꯂꯦꯞꯄꯝꯃꯤꯁꯤ ꯅꯠꯇ꯭ꯔꯥ
ꯍ ꯍꯣꯏ ꯂꯦꯁꯦ ꯂꯦꯁꯦ ꯑꯗꯒꯤ ꯋꯥꯟ ꯗꯦꯖ ꯑꯩꯒꯔ ꯀꯩꯅꯣꯝ ꯂꯩꯍꯧꯔꯤꯅꯦ ꯃꯥꯅ ꯏꯃꯣꯏꯅꯨ ꯍꯣꯇꯦꯜꯗ ꯆꯥꯛ ꯆꯥꯕꯒꯦ
ꯈꯨꯗꯧ ꯀꯥꯡꯁꯤꯦ ꯑꯆꯧ ꯑꯆꯧꯕ ꯁꯤꯔꯒ ꯀꯌꯥꯝ ꯇꯧꯗ꯭ꯔꯣ
ꯑꯃ ꯎꯝ ꯅꯨꯄꯤꯗꯨꯅ ꯃꯥ ꯐꯥꯎꯍꯜꯂꯤꯅꯦꯗꯤ ꯈꯪꯗꯕ ꯅꯨꯄꯤꯗꯣ ꯅꯨꯡꯁꯤꯕꯩꯅꯤꯍꯥ ꯃꯌꯥꯝ ꯇꯧꯋꯤꯗꯅ
ꯃꯥꯅꯦ ꯃꯥꯒꯤ ꯃꯈꯨꯠ ꯃꯁꯥꯗ ꯌꯦꯛꯏꯕ ꯈꯣꯠꯂꯤꯕ ꯃꯌꯥꯝꯗꯣ ꯍꯣꯏ ꯃꯥꯅ ꯄꯥꯝꯖꯕꯤꯕꯨꯗꯤ ꯑꯣꯏꯔꯝꯅꯤ ꯑꯗꯨꯝ ꯌꯥꯝꯃꯟꯈ꯭ꯔꯦ ꯃꯈꯨꯠꯇ ꯇꯧꯔꯤꯕ ꯃꯌꯥꯝꯗꯣ
ꯍꯣꯏ ꯑꯗꯨꯗꯨꯅꯁꯨ ꯈꯪꯕ ꯉꯝꯗ꯭ꯔꯣ ꯑꯃ ꯚꯤꯗꯤꯑꯣ ꯑꯃ ꯁꯝ ꯄꯨꯟꯕꯩꯗꯨꯗ
ꯍꯣꯏ ꯑꯗꯨꯒ ꯃꯃꯤꯠ ꯃꯄꯥꯟꯒꯤ ꯄꯤꯁꯨꯝ ꯂꯩꯕꯗꯣ
ꯑꯥ ꯑꯥ ꯑꯥ
ꯑꯗꯨꯗꯁꯨ ꯌꯣꯠ ꯑꯅꯤ ꯍꯨꯠꯂꯦ ꯃꯥꯗꯣ
ꯑꯗꯨ ꯅꯧꯅ ꯈꯨꯨꯠꯄ ꯃꯥꯜꯂꯦ ꯑꯩꯁꯨ ꯅꯍꯥꯟꯈꯩ ꯎꯗꯦ ꯉꯁꯤ ꯈꯛ ꯊꯤꯖꯤꯜꯂꯨꯕ ꯍꯥꯏꯔ ꯈꯪꯗꯦ ꯉꯁꯤ ꯈꯛ ꯎꯏ
ꯁꯨ ꯎꯏꯌꯦ ꯉꯁꯤꯈꯛ ꯑꯗꯨꯝꯕꯗ ꯌꯥꯝ ꯉꯥꯎꯕ ꯃꯤ ꯑꯣꯏꯗꯣꯏꯅꯦ ꯃꯥꯁꯦ
ꯃꯥ ꯃꯥꯁꯦ ꯅꯨꯄꯤ ꯌꯥꯝ ꯅꯨꯄꯤ ꯈꯨꯗꯤꯡ ꯂꯨꯅ ꯇꯧꯕ ꯑꯣꯏꯖꯥꯠꯅꯤꯗ
ꯍꯣꯏ ꯑꯐꯕ ꯃꯤꯗꯤ ꯑꯣꯏꯗꯣꯏꯅꯦ ꯃꯥꯁꯦ
ꯃꯥꯅꯦ ꯃꯥ ꯅꯨꯄꯤ ꯈꯨꯗꯤꯟꯗ ꯂꯨꯅ ꯇꯧꯕ ꯃꯥꯅꯤ
ꯅꯨꯄꯤ ꯈꯨꯗꯤꯡꯃꯛ ꯏꯇꯨꯅꯦ ꯅꯨꯄꯤ ꯈꯨꯗꯤꯡꯃꯛ ꯑꯩꯒꯤ ꯅꯨꯄꯤꯅꯦ
ꯑꯁ ꯅꯨꯄꯤ ꯈꯨꯗꯤꯡꯃꯛ ꯏꯃꯥ ꯑꯅꯤꯅ ꯂꯣꯏ ꯇꯧꯁꯟꯈ꯭ꯔ ꯃꯥꯜꯂꯦ ꯍꯩ ꯃꯃꯥ ꯀꯥꯏꯔ ꯑꯩꯗ
ꯊꯥꯖꯗꯦ ꯍꯥꯏꯕ ꯌꯥꯝꯅ
ꯑꯗꯨꯅꯦ ꯉꯛꯑꯦ ꯑꯩꯗꯤ ꯄꯨꯔꯥ ꯑꯩꯗꯤ ꯑꯍꯥꯟꯕꯗ ꯁꯨꯀꯪ ꯈꯪꯗꯦ ꯕꯥꯞ ꯁꯨꯇꯥ ꯇꯥꯗꯦ ꯀꯩꯅꯣꯅ
ꯑꯩꯁꯨꯅꯦ ꯉꯔꯥꯡ ꯏꯃꯥꯟꯅꯕꯤ ꯑꯃꯅ ꯑꯩꯈꯣꯏꯒꯤ ꯀꯥꯡꯂꯨꯞꯀꯤ ꯀꯩꯅꯣꯝꯗ ꯊꯥꯔꯛꯑꯦꯕ
ꯑꯥ
ꯑꯗꯨꯗ ꯀꯩꯅꯣ ꯑꯩꯁꯨ ꯀꯩꯅꯣ ꯅꯣꯏ ꯁꯤꯕ ꯍꯪꯉꯤꯅꯦ ꯀꯩꯝ ꯈꯪ ꯀꯩꯅꯣ ꯇꯧ ꯒ꯭ꯌꯥꯟ ꯇꯧ ꯇꯥ ꯊꯥꯖ ꯇꯕꯣ
ꯑꯥ ꯃꯤꯈꯩꯅ ꯃꯤꯜꯁ ꯄꯪ ꯁꯦꯝꯦ ꯁꯦꯝꯃ ꯊꯥꯒꯠꯅꯔꯛꯑꯦ ꯑꯗꯨꯗꯩꯗꯤ ꯑꯍꯥꯟꯕꯗꯗꯤ ꯀꯩꯅꯣ ꯈꯜꯂꯦꯕ
ꯎꯝ
ꯂꯥꯢꯔꯕ ꯂꯥꯏꯔꯕ ꯅꯪꯅ ꯊꯣꯛꯍꯟꯕꯅꯦ ꯍꯥꯏꯕ ꯀꯔꯤꯅꯣ ꯑꯩꯅ ꯐꯤꯅꯕꯩ ꯁ ꯂꯥꯡꯉꯖꯦꯣꯏ
ꯍꯣꯏ ꯍꯧꯖꯤꯛꯇꯤ ꯏꯅꯥ ꯈꯨꯨꯟꯕ ꯑꯃꯨꯛ ꯊꯤꯔꯁꯦ
ꯑꯗꯨꯅ ꯐꯔꯦ ꯐꯠꯇꯕꯩ ꯐꯠꯇꯕꯩ ꯅꯠꯇ꯭ꯔꯥ
ꯃꯥꯅꯦ ꯂꯥꯏꯔꯕꯁꯨ ꯌꯥꯗ꯭ꯔꯦ ꯏꯅꯥꯛ ꯈꯨꯟꯕꯁꯨ ꯌꯥꯗ꯭ꯔꯦ ꯍꯧꯖꯤꯛ ꯀꯅꯣ ꯑꯩꯈꯣꯏꯅ ꯊꯤꯗꯣꯏꯁꯦ
ꯎ ꯅꯨ ꯄꯥꯒꯌꯦ ꯈꯪꯗꯦꯗ ꯍꯧꯖꯤꯛ ꯑꯩ ꯈꯜꯂꯤꯁꯦ ꯑꯗꯨꯒ ꯑꯝꯇ ꯌꯥꯎꯗꯦꯗ ꯇꯥꯔꯦ
ꯍꯣꯏ ꯅꯪ ꯈꯜꯂꯤꯗ ꯑꯩꯁꯨ ꯈꯜꯂꯤꯦ
ꯈꯜꯂꯤ ꯕꯕꯥ ꯈꯥꯟꯗ ꯑꯩꯁꯨ ꯈꯜꯂꯤ
ꯎꯍ
ꯑꯃ ꯏꯆꯦ ꯑꯗꯨꯅꯦ ꯏꯆꯦꯋꯥꯡꯕꯤꯗ ꯑꯗꯨꯁꯨ ꯌꯥꯎꯔꯗꯤ ꯐꯗꯧꯕ ꯍꯈꯣꯏꯒꯤ ꯀꯥꯡꯂꯨꯞꯇ
ꯏꯆꯦ ꯑꯋꯥꯡꯕꯤꯗꯣ ꯍꯥꯏꯒꯦꯁꯨ ꯍꯥꯏꯕꯤꯌꯣ ꯑꯩꯗꯤ ꯏꯃꯥꯟꯅꯕꯤ ꯑꯃꯗꯗꯤ ꯍꯥꯏꯌꯦꯕꯀꯣ ꯗ ꯃꯥ ꯑꯦꯛꯖꯥꯝꯜꯒꯤ ꯍꯥꯏ ꯑꯗꯨꯒ ꯑꯩꯅ ꯑꯩꯁꯨ ꯐꯖꯅ ꯈꯪꯗ꯭ꯔꯤꯗꯅ ꯁꯤꯒꯤ ꯆꯥꯡꯁꯤꯗ ꯑꯗꯨ
ꯍꯣꯏ ꯌꯥꯔꯦ ꯑꯗꯣ ꯎꯝ ꯀꯩ ꯅꯨꯃꯤꯠꯇ ꯂꯥꯛꯦ ꯑꯗꯨꯅ ꯇꯥꯡ ꯅꯤꯄꯥꯟꯗ ꯑꯗꯨꯝ ꯂꯥꯛꯇꯣꯏꯔꯥ
ꯑꯩ ꯅꯪ ꯑꯝꯕꯦꯗꯀꯔꯒꯤ ꯊꯥꯖꯤꯜꯂꯕꯣ
ꯊꯥꯖꯤꯟꯗ꯭ꯔꯤꯌꯦ ꯑꯩꯗꯣ ꯑꯗꯨꯝ ꯇꯟꯗꯅ ꯂꯩꯔꯤꯅꯦ
ꯑꯩꯗꯣ ꯑꯩꯗꯣ ꯏꯟꯀꯝ ꯇꯥꯟꯊꯣꯛꯄꯅꯦꯕꯀꯣ
ꯎꯝ
ꯑꯗꯨꯗꯁ ꯑꯗꯨꯝ ꯉꯔꯥꯡ ꯇꯥꯜꯂꯨꯕꯅꯦ ꯑꯗꯨꯗꯨꯅ ꯅꯨꯃꯤꯠ ꯑꯗꯨꯝ ꯌꯥꯝꯗ꯭ꯔꯕꯗ ꯋꯤꯛ ꯑꯃꯗꯤ ꯆꯪꯒꯦ ꯍꯥꯏꯅꯤꯗꯅ ꯑꯗꯨꯝ ꯐ ꯐꯥꯏꯚ ꯇꯨ ꯁꯚꯦꯟ ꯗꯦꯖꯇꯤ ꯑꯗꯨꯒꯤ ꯑꯩꯅ ꯈꯪꯗꯦ ꯊꯥꯡꯖꯟꯅ ꯑꯗꯨ ꯑꯣꯏꯖꯥꯠꯂ ꯈꯪꯗꯦꯕ ꯑꯩꯅ ꯇꯧꯒꯦ ꯈꯜꯂꯤꯁꯤꯒ ꯅꯣꯏ ꯑꯗꯨꯗ ꯂꯥꯛꯄꯗꯨꯒ
ꯍꯣꯏꯅꯦ ꯑꯗꯨꯁꯨ ꯇꯧꯗꯕ ꯌꯥꯗꯕꯅꯦ
ꯍꯣꯏ ꯑꯗꯨꯒ ꯀꯩꯅꯣꯁꯨ ꯑꯃꯗꯨꯁꯨ ꯑꯩꯈꯣꯏꯒ ꯂꯩꯃꯤꯟꯅꯕꯗꯣ ꯃꯥꯁꯨ ꯃꯌꯥ ꯁꯦꯝꯕ ꯃꯥꯜꯂꯦ ꯑꯅꯣꯏꯕꯤꯗꯣ ꯑꯥ ꯑꯗꯨ ꯑꯗꯨꯁꯨ ꯎ ꯃꯌꯥ ꯁꯦꯝꯕꯩ ꯅꯨꯃꯤꯠ ꯇꯥꯏ ꯍꯥꯏꯕ꯭ꯔꯥ ꯗꯣꯛꯇꯔꯅ ꯂꯥꯛꯑꯣ ꯍꯥꯏ ꯍꯥꯏꯕ꯭ꯔꯥ
ꯑꯣ ꯃꯥ ꯌꯥꯎꯔꯔꯣꯏ ꯍꯥꯏꯔꯝꯕꯅꯦ
ꯑꯗꯨꯃꯥꯏꯅ ꯍꯥꯏꯌꯦꯕ ꯀꯩꯅꯣꯃ ꯅꯨꯃꯤꯠ ꯃꯔꯤꯅꯤ ꯃꯉꯥꯅꯤꯃꯛ ꯄꯨꯂꯞ ꯌꯥꯎꯔꯣꯏꯗꯧꯖꯥꯠꯂꯣ
ꯈꯪꯗꯤꯌꯦ ꯑꯩ ꯄꯥꯎ ꯐꯥꯎꯅꯗꯌꯦ
ꯅꯠꯇ꯭ꯔꯒ ꯃꯥ ꯗꯣꯛꯇꯔꯒꯤꯗꯣ ꯅꯣꯡꯃꯒ ꯆꯣꯟꯊꯕ ꯌꯥꯔꯣꯏꯗꯣꯏꯖꯥꯠꯂꯥꯕ ꯗꯦꯠ ꯅꯥꯏꯟꯗ ꯆꯠꯄ ꯌꯥꯔꯣꯏꯗꯣꯏ ꯖꯥꯠꯂꯑꯕ ꯑ
ꯈꯪꯗꯣꯏꯅ ꯍꯥꯏꯔ ꯌꯦꯡꯉꯣ ꯅꯣꯏ ꯂꯥꯛꯇꯣꯏꯅꯦ ꯍꯥꯏꯔꯒ
ꯍꯣꯏ ꯑꯩꯈꯣꯏꯁꯨ ꯅꯥꯏꯟꯗ ꯍꯟꯈꯤꯕ ꯌꯥꯏꯗꯅ
ꯎꯝ
ꯑꯩꯁꯨ ꯐꯣꯝꯗꯣ ꯊꯥꯖꯤꯟꯗꯣꯏ ꯂꯩꯕꯅꯤꯅ
ꯍꯣꯏ ꯑꯩ ꯑꯁ ꯑꯩ ꯀꯔꯤꯝꯇ ꯇꯥꯟꯊꯣꯛꯍꯧꯗꯦ ꯅꯪꯗꯧ ꯃꯥꯟꯁꯤꯜꯂꯛꯇ꯭ꯔꯦꯗ
ꯀꯩꯅꯣ ꯇꯧꯋ ꯍꯥꯟꯅꯒꯤ ꯏꯟꯀꯝꯗꯣ ꯇꯧꯔꯒꯦꯁꯨ ꯇꯧꯋ ꯑꯩꯗꯤ ꯍꯥꯟꯅꯒꯤꯗꯣ ꯌꯥꯝ ꯀꯨꯏꯔꯦꯕ ꯇ꯭ꯋꯦꯟꯇꯤ ꯐꯣꯔꯗ ꯇꯥꯟꯒꯦ ꯕꯅꯦꯕ
ꯃꯅꯔꯝꯅꯤ ꯑꯗꯨꯝ
ꯑꯗꯨꯗꯒꯤ ꯑꯩꯁꯦ ꯇꯊꯣ ꯊꯣꯛꯑꯒꯦꯅ ꯈꯜꯂꯒ ꯇꯧꯈꯤꯕꯅꯦ ꯑꯗꯣ ꯈꯪꯗꯦ ꯀꯔꯝ ꯀꯥꯟ ꯂꯥꯛꯇꯣꯏꯅꯣ ꯈꯪꯗꯦ ꯑꯩꯒꯤ ꯄ꯭ꯂꯥꯟꯁꯤꯅ ꯑꯦꯠ ꯅꯥꯏꯟ ꯁ꯭ꯋꯥꯏꯗ ꯊꯥꯖꯤꯜꯂꯒꯦ ꯏꯟꯀꯝꯗꯨ ꯂꯥꯛꯑꯒꯗꯤ ꯈꯟꯂ ꯂꯩꯕꯅꯦꯕ ꯑꯗꯨꯒꯤ ꯏꯟꯀꯝꯗꯨ ꯂꯩꯔꯦꯗꯅ
ꯎꯝ
ꯑꯦꯁ ꯁꯤ ꯁꯥꯔꯇꯤꯐꯤꯀꯦꯠ ꯑꯗꯨꯒ ꯐꯣꯔꯠ ꯇꯣꯞ ꯄꯥꯁꯄꯣꯔꯠ ꯑꯃ ꯆꯪꯉꯂꯝꯒꯅꯤ ꯑꯗꯨꯒ ꯑꯗꯨꯝ ꯀ꯭ꯂꯥꯁ ꯇꯦꯟ ꯇꯨꯋꯦꯜꯐ ꯀꯤ ꯃꯥꯔꯛꯁꯤꯠ ꯑꯗꯨꯒ ꯒ꯭ꯔꯦꯖꯨꯋꯦꯁꯟꯒꯤꯒ ꯆꯪꯉ ꯍꯥꯏ
ꯌꯥꯔꯦ ꯇꯥꯊꯨꯕꯨꯗꯤꯛꯈꯛ ꯂꯩ ꯋꯥꯠꯂꯤꯕꯁꯦ ꯑꯌꯥꯝꯕ
ꯋꯥ ꯋꯥꯂꯤꯕꯖꯦ ꯃꯥꯔꯨ ꯑꯣꯏꯣꯏꯕꯊ
ꯎꯝ ꯀꯩꯒꯤꯅꯣ ꯑꯩꯈꯣꯏꯒꯤ ꯂꯩꯔꯝꯕ ꯃꯐꯝꯗꯨꯒꯤ ꯑꯩꯈꯣꯏ ꯁꯦꯟꯅꯕꯁꯤꯅ ꯑꯩꯉꯣꯟꯗ ꯅꯥꯀꯣꯡ ꯇꯥꯕꯤ ꯇꯧꯔꯛꯏꯕ
ꯀꯅꯥꯅꯥ
ꯑꯩꯈꯣꯏꯒꯤ ꯑꯔꯥꯎꯕꯤꯗꯣ
ꯔꯥꯎꯕꯤꯌꯥ
ꯀꯔꯤ ꯃꯆꯥ ꯊꯧꯔꯒ ꯑꯗꯨꯝ ꯂꯥꯛꯄꯤꯗꯣ ꯑꯔꯥꯎꯕꯤꯗꯣ
ꯅꯣꯏ ꯑꯩꯈꯣꯏꯒ ꯂꯩꯃꯤꯟꯅꯕꯗꯔꯥ ꯍꯥꯏꯁꯦ
ꯑꯩꯈꯣꯏꯕꯨ ꯑꯩꯈꯣꯏꯒꯤ ꯆꯥꯛ ꯏꯟꯁꯥꯡ ꯄꯤꯕ ꯈꯣꯠꯄ ꯇꯧꯕ ꯌꯦꯡꯁꯤꯟꯕꯗꯣ
ꯑꯣ ꯑꯣ ꯑꯣ ꯃꯥ ꯀꯩ ꯍꯥꯏꯕꯒꯦ
ꯈꯪꯗꯦ ꯇꯧꯔꯛꯑꯦ ꯄꯨꯧꯛꯅꯤꯡ ꯇꯧꯖꯔꯛꯀꯅꯤ ꯍꯣꯔꯦꯟ ꯑꯗꯨꯝ ꯇꯧꯋꯦ ꯑꯩ ꯅꯤꯡꯁꯤꯡꯉꯛꯏꯖꯥꯠꯂ ꯈꯪꯗꯦ ꯅꯠꯇ꯭ꯔꯒꯅ ꯊꯥꯒꯤ ꯄꯩꯁꯥ ꯊꯥꯕꯤꯌꯣ ꯍꯥꯏꯕ ꯑꯣꯏꯔꯝꯕꯁꯨ ꯌꯥꯏ
ꯊꯥꯎꯧꯕꯗꯤ ꯀꯟꯕꯅꯤꯀꯣ
ꯎꯝ ꯑꯩ ꯅꯍꯥꯟ ꯂꯨꯄꯥ ꯆꯍꯨꯝ ꯄꯤꯈ꯭ꯔꯕꯅꯦ ꯃꯥꯅ ꯅꯥꯀꯣꯡ ꯇꯥꯕꯤꯗ ꯇꯧꯔꯛꯑꯦ ꯑꯗꯨꯒ ꯂꯨꯄꯥ ꯆꯍꯨꯝ ꯊꯥꯔꯛꯑꯣ ꯀꯩꯅꯣꯒꯤ ꯃꯥꯒꯤ ꯄꯩꯁꯥ ꯑꯝꯇ ꯌꯥꯎꯗꯦ ꯈꯣꯠꯇꯦ ꯇꯧꯔꯛꯑꯦ
ꯍ
ꯑꯩ ꯊꯥꯒ꯭ꯔꯦ
ꯎꯝ
ꯑꯃ ꯆꯥꯃ꯭ꯔꯤ ꯋꯥꯠꯂꯤꯦ
ꯎꯝ ꯅꯪ ꯇꯨꯝꯃ ꯕꯤꯔꯣ
ꯑꯩꯔꯣ ꯇꯨꯝꯃꯝꯗꯦ ꯊꯕꯛ ꯑꯃ ꯑꯃ ꯇꯧꯔꯝꯕꯅꯦ
ꯑꯣ ꯉꯥꯏꯍꯥꯛ ꯂꯩꯗꯤ ꯆꯥꯛ ꯊꯣꯡꯕꯩ ꯃꯇꯝꯃꯨꯛ ꯌꯧꯔꯛꯑꯅꯤꯅꯦ
ꯌꯧꯔꯛꯑꯅꯤ ꯊꯕꯛꯁꯦ ꯋꯥꯠꯇꯕꯤꯅꯦ
ꯃꯥꯅꯦ ꯉꯁꯤ ꯀꯦꯟꯖꯥꯡ ꯆꯥꯔꯒꯦ
ꯉꯁꯤꯗꯨꯕꯨ ꯂꯐꯨ ꯏꯔꯣꯝꯕ ꯑꯃꯒ ꯑꯥꯂꯨ ꯈꯉꯥꯎꯝ ꯑꯃꯒ ꯆꯥꯔꯦ
ꯍꯥꯎꯗꯔꯦ
ꯍꯧꯊꯔꯦ ꯅꯪꯗꯤ ꯀꯩ ꯆꯥꯔꯒꯦ
ꯑꯩꯈꯣꯏ ꯉꯁꯤ ꯌꯦꯔꯨꯝ ꯊꯣꯡꯉꯦ ꯑꯗꯨꯒ ꯑꯗꯨꯝ ꯏꯔꯣꯝꯕ ꯑꯃꯒ ꯆꯥꯔꯦ
ꯌꯦꯔꯨꯝ ꯃꯌꯥꯝ ꯆꯥꯒꯅꯨ
ꯔꯨꯝꯒ ꯌꯥꯝ ꯇꯣꯏ ꯆꯥꯖꯗꯦꯗ ꯂꯥꯏꯔꯔꯦ
ꯄꯨꯟꯁꯤꯁꯦ ꯂꯥꯏꯔꯔꯦ ꯌꯦꯟꯗꯪ ꯆꯥꯔꯦꯗꯣ
ꯂꯥꯏꯅꯗꯤ ꯀꯩꯅꯣꯅꯦ ꯁꯤꯁꯦ ꯑꯩꯈꯣꯏ ꯌꯨꯝꯗ ꯀꯣꯏꯂꯔ ꯃꯉꯥ ꯂꯩꯌꯦꯕꯀꯣ ꯃꯥ ꯃꯣꯏꯅ ꯀꯣꯛꯑ ꯆꯥꯕ ꯍꯥꯟꯂ ꯃꯣꯏꯅ ꯀꯣꯛꯂꯛꯇ꯭ꯔꯗꯤ ꯆꯥꯗ꯭ꯔꯦ ꯀꯨꯏꯔꯦ ꯀꯣꯛꯂꯛꯈꯤꯗꯕ ꯑꯗꯣ ꯍꯟꯗꯛ ꯑꯃꯨꯛ ꯈꯔꯒꯣꯂꯄ
ꯌꯨꯝꯗ ꯏꯁꯟꯥ ꯑꯍꯥꯎꯕ ꯈꯔ ꯊꯝꯃꯦꯅꯦꯀꯣ ꯑꯗꯨꯗꯤ
ꯑ
ꯃꯊꯧ ꯃꯉꯝ ꯇꯧ ꯊꯣꯛꯄ ꯌꯥꯔꯅꯤ
ꯇꯧꯊꯣꯛꯄ ꯌꯥꯔꯅꯤ ꯇꯧꯁꯦ ꯍꯥꯏꯅꯔꯝꯕꯅꯦ ꯑꯗꯣ ꯐꯔꯛ ꯇꯥꯅꯈ꯭ꯔꯦ ꯃꯇꯣꯛ ꯃꯨ ꯁꯥꯗꯛꯄ ꯑꯃ ꯌꯥꯎꯔꯦ ꯇꯧꯔꯝꯕꯅꯦ ꯑꯗꯨꯒ ꯍꯧꯖꯤꯛ ꯑꯅꯥꯕ ꯌꯥꯎꯁ ꯈꯜꯂꯛꯇꯅ ꯑꯅꯥꯕ ꯍꯥꯏꯗꯤ ꯀꯨꯣꯏ ꯁꯨꯝ ꯊꯪꯅꯕꯒꯤ ꯑꯩꯈꯣꯏ ꯆꯠꯊꯣꯛꯅꯈ꯭ꯔꯕ ꯑꯗꯨꯒꯤ
ꯃꯇꯝ ꯃꯇꯝ ꯈꯔ ꯌꯩꯊꯣꯛꯈ꯭ꯔꯦ ꯑꯗꯨꯅ ꯃꯥꯒꯤ ꯃꯇꯝ
ꯃꯥ ꯍꯤꯡꯉꯣ ꯇꯝꯕ ꯅꯨꯃꯤꯠ ꯈꯔ ꯁꯥꯡꯅ
ꯎꯝ ꯂꯥꯏꯅ ꯀꯟꯕꯤꯈ꯭ꯔꯦ
ꯑꯥ ꯑꯩꯈꯣꯏ ꯁꯤꯗꯗꯤ ꯏꯔꯥꯡ ꯊꯣꯛꯏꯌꯦ ꯌꯥꯝ ꯀꯟꯅꯕꯨꯗꯤ ꯅꯠꯇꯦ ꯈꯔ
ꯔꯦ ꯀꯩꯅꯣ ꯇꯧꯕꯅꯦ ꯑꯩꯅ ꯍꯥꯏꯒꯦ ꯇꯧꯔꯝꯕꯗꯨ ꯀꯔꯤꯅꯣ ꯑꯩ ꯍꯣꯔꯦꯟ ꯋꯥ ꯑꯃ ꯍꯥꯏꯕꯤꯒꯦ ꯍꯥꯏꯕꯅꯤꯅꯦ ꯑꯩꯅ ꯋꯥꯗꯣ ꯀꯥꯎꯈ꯭ꯔꯦ ꯀꯔꯤ ꯋꯥꯅꯣ
ꯇꯧꯈꯤꯕꯅꯦ
ꯑꯥ
ꯑꯁꯤ ꯑꯥ ꯑꯩꯈꯣꯏ ꯁꯤꯗꯅꯦ ꯀꯦ ꯚꯕꯤ ꯇꯝꯕ ꯀꯦ ꯕꯤ ꯀꯦ ꯕꯤ ꯂꯩꯃꯈꯣꯡ ꯑꯅ ꯁ꯭ꯀꯨꯜ ꯂꯩꯌꯦꯕꯀꯣ ꯁꯦꯟꯇ꯭ꯔꯦꯜ ꯁ꯭ꯀꯨꯜ ꯆꯤꯡ ꯆꯤꯡ ꯗꯥꯏꯔꯦꯛ ꯍꯣꯏ ꯍꯣꯏ ꯍꯣꯏ ꯑꯗꯨꯒꯤ ꯑꯗꯨꯒꯤ ꯑꯩꯈꯣꯏ ꯃꯥꯥ ꯂꯣꯏ ꯊꯣꯛꯈ꯭ꯔꯦ
ꯎꯝ ꯍꯣꯏ ꯑꯗꯨꯁꯨ ꯊꯕꯛꯅꯤꯗ ꯏꯃꯥꯟꯅꯕꯤ ꯑꯩꯒ ꯋꯥꯃꯥꯟꯅꯕꯤ ꯑꯅꯦꯝꯅꯤꯗꯣ
ꯅꯪ ꯑꯣ ꯑꯣ ꯃꯈꯥꯒꯤꯗꯣ
ꯑꯥ ꯃꯥꯁꯨ ꯃꯌꯨꯝꯗ ꯂꯩꯌꯦ ꯉꯁꯥꯏ ꯑꯌꯨꯛ ꯅꯥꯀꯣꯡ ꯇꯥꯕꯤ ꯇꯧꯔꯛꯑꯝꯃꯦ
ꯀꯩ ꯍꯥꯏꯔꯣꯏꯗ
ꯑꯦ ꯃꯥ ꯉꯔꯥꯡ ꯂꯥꯛꯑꯦ ꯈꯣꯠꯂꯦ ꯍꯥꯏꯔꯝꯃꯦ ꯍꯣꯔꯦꯟ ꯋꯥꯔꯤ ꯁꯥꯁꯦ ꯈꯣꯠꯁꯦ ꯍꯥꯏꯈꯤꯕꯅꯦ
ꯑ ꯑ ꯃꯥꯗꯤ ꯅꯥꯀꯣꯡ ꯇꯥꯕꯤꯒꯤ ꯊꯕꯛ ꯇꯧꯗꯕ꯭ꯔꯣ
ꯃꯥꯁꯦ ꯄꯥꯛꯅ ꯇꯧꯗꯦ ꯃꯥꯒꯤ ꯇꯥꯃꯣꯗꯁꯨ ꯉꯁꯥꯏ ꯍꯥꯏꯔꯛꯑꯝꯕꯅꯦ
ꯑꯣ ꯑ ꯐꯩꯌꯦꯗ ꯃꯥ ꯐꯖꯅ ꯂꯥꯏꯔꯤꯛꯀꯤ ꯃꯤꯅꯤꯅ ꯃꯥꯕꯨꯗꯤ ꯑꯩꯅ ꯂꯥꯏꯔꯤꯛꯁꯦ ꯄꯥꯅꯤꯡꯕꯗꯤ ꯀꯔꯤ ꯄꯗꯣꯏꯅꯣ ꯑꯣꯁꯤꯌꯥ ꯁꯣꯔꯤ ꯁꯣꯏꯒ꯭ꯔꯦ
ꯑꯗꯨꯒꯤ ꯑꯗꯨꯒꯤ ꯑꯗꯨꯒꯤ ꯃꯇꯥꯡꯗ ꯄꯥꯎꯋ ꯅꯪꯅ ꯍꯧꯖꯤꯛ ꯍꯥꯏꯈꯤꯕꯗꯣ
ꯑꯣ ꯍꯣꯏ ꯑꯗꯨ ꯑꯗꯨꯁꯨ ꯑꯣꯏꯗꯣꯏꯅꯦ
ꯑꯗꯨꯒꯤ ꯅꯍꯥꯟ ꯑꯃꯨꯛ ꯇꯝꯃꯛꯄ ꯇꯝꯃꯛꯄꯗꯣ ꯀꯩ ꯀꯔꯤ ꯀꯔꯤ ꯄꯦꯄꯔꯗꯨꯅꯣꯅꯦ ꯑꯗꯨꯒꯤ ꯃꯇꯥꯡꯒꯤ ꯇꯥꯈꯤꯕ ꯋꯥꯔꯤꯗꯣ ꯌꯥꯝ ꯐꯖꯕꯅꯦ ꯀꯩꯅꯣꯗꯒ ꯅꯨꯄꯤꯗꯨꯒꯤꯗꯃꯛꯇ ꯅꯨꯄꯥꯗꯨꯅ ꯀꯌꯥꯃꯨꯛ ꯌꯥꯝꯅ ꯀꯠꯊꯣꯛꯏꯒ ꯇꯧꯔ ꯇꯧꯕꯗꯨ ꯅꯠꯇ꯭ꯔꯣ ꯅꯪꯅ ꯄꯥꯅꯤꯡꯗꯦ ꯄꯥꯅꯤꯡꯗꯦ ꯍꯥꯏꯗꯣ ꯍꯧꯖꯤꯛꯀꯤꯗꯣ
ꯎꯝ ꯃꯥꯅꯤꯅꯦ ꯃꯥꯅꯤꯅꯦ
ꯑꯩ ꯑꯗꯨ ꯐꯖꯅꯗꯤ ꯈꯪꯕ ꯑꯣꯏꯗꯦ
ꯈꯪꯗꯦ ꯀꯔꯝꯍꯥꯏꯅ ꯊꯥꯗꯣꯏꯕ ꯑꯦꯛꯖꯥꯝꯅꯣ
ꯑꯗꯨꯒꯤ ꯋꯥꯔꯤꯗꯣ ꯑꯩ ꯅꯤꯡꯁꯤꯡꯉꯛꯑꯦ ꯎ ꯀꯩꯅꯣ ꯇꯧꯕ ꯅꯠꯇ꯭ꯔꯥ ꯈꯨꯡꯒꯪ ꯑꯃ ꯃꯗ ꯅꯤꯡꯊꯧ ꯅꯤꯡꯊꯧꯃꯛꯇꯤ ꯍꯥꯏꯕ ꯌꯥꯗꯦ ꯂꯧ ꯌꯥꯝ ꯆꯥꯕ ꯅꯨꯄꯥ ꯑꯃꯅ ꯃꯌꯥꯝꯁꯦ ꯅꯝꯊꯔꯒ ꯊꯝꯕꯒꯤꯗꯨ ꯅꯠꯇ꯭ꯔꯥ
ꯑꯧ ꯃꯅꯦ
ꯍꯥꯏꯔꯞ ꯍꯥꯏꯔꯠꯄꯨꯗꯤ ꯅꯤꯡꯁꯤꯡꯉꯦ ꯀꯥꯎꯈ꯭ꯔꯦ ꯑꯗꯨꯒꯤꯗꯣ